ꯍꯜꯂꯣ
ꯑꯝ
ꯀꯩꯗꯧꯔꯤꯅꯣ
ꯍꯤꯞꯄꯒ ꯂꯩꯌꯦ ꯅꯪꯒꯤ
ꯑꯩꯁꯨ ꯕꯣꯜ ꯌꯦꯡ ꯕꯣꯜ ꯉꯥꯏꯔꯒ ꯂꯩꯕꯅꯦ
ꯄꯨꯡ ꯀꯌꯥꯗ
ꯑꯦꯂꯚꯦꯟ ꯊꯔꯇꯤꯗ ꯇꯔꯥꯃꯥꯊꯣꯏ ꯃꯈꯥꯏ ꯅꯪꯗꯤ
ꯐꯤ ꯆ ꯁꯥꯥꯕ ꯂꯣꯏꯒ
ꯀꯩ ꯃꯊꯦꯜ ꯀꯩ ꯃꯊꯦꯜ ꯆꯥꯔꯦ
ꯄꯥꯟꯖꯌꯦꯟꯁꯤꯒꯤ
ꯍꯥ ꯄꯥꯟ
ꯎꯝ
ꯑꯣ ꯍꯣ ꯍꯣ ꯍꯧꯔꯝꯒꯅꯤꯗ
ꯍꯣꯡꯃꯟꯕꯒꯤ
ꯀꯅꯥꯅ ꯊꯣꯡꯕ꯭ꯔꯥ
ꯃꯥꯅꯕꯤꯅ ꯊꯣꯡ ꯃꯅꯗ
ꯃꯥꯒꯤ ꯈꯨꯊꯣꯡꯁꯦ ꯍꯥꯎꯕ꯭ꯔꯥ
ꯍꯥꯋꯦ
ꯄꯥꯟꯒ ꯀꯩꯀꯩ
ꯄꯅꯤ ꯑꯣꯏꯗꯤꯅꯤꯅ
ꯅꯣꯏꯒꯤ ꯀꯩꯅꯣ ꯅꯪꯒꯤ ꯃꯈꯣꯟꯗꯣ ꯀꯩꯀꯩ ꯃꯈꯣꯟꯅ ꯏꯁꯩ ꯃꯈꯣꯟꯒ ꯌꯥꯝ ꯇꯥꯅꯩ ꯀꯅꯥ ꯀꯅꯥ ꯀꯅꯥ ꯂꯩꯕ꯭ꯔꯥ
ꯃꯥꯅ ꯕꯤꯖꯂꯋꯥ ꯅꯍꯅ ꯕꯤꯖꯜꯋꯥꯏꯌꯦ
ꯏꯅꯥꯎꯅꯨꯄꯤ ꯅꯪꯗꯤ ꯆꯍꯤ ꯀꯌꯥ ꯁꯨꯔꯦ
ꯊꯥꯔꯇꯤ
ꯑꯦ ꯇꯇꯔꯤꯌꯥꯃꯦꯃꯦ ꯁꯔꯤꯅꯤꯅꯦ
ꯍꯣꯏ ꯁꯤꯕꯤꯀꯦꯅꯦꯒꯤꯗꯤ
ꯊꯖ ꯗꯦꯗ
ꯁꯦꯡꯕꯔꯦ
ꯌꯦꯡꯣꯏꯗ꯭ꯔꯣ ꯥꯎꯂꯤ ꯌꯦꯡꯣꯏꯗꯣ
ꯌꯦꯡꯒꯅꯤꯅ ꯅꯠꯇꯦ ꯌꯦꯡꯉꯔꯣꯏ ꯍꯣꯏ
ꯅꯪꯗꯤ ꯀꯩꯅꯣ ꯅꯗ ꯐꯦꯟꯁꯅꯦ ꯇꯥꯏꯅꯦ
ꯎꯝ ꯃꯥꯅꯦ
ꯀ ꯃꯔꯝꯒꯤ ꯔꯣꯅꯥꯜꯗꯣꯗ
ꯐꯖꯗꯔꯣ ꯃꯥꯗꯣ ꯐꯖꯕꯅꯦ
ꯃꯁꯛꯇꯣ ꯍꯥꯏꯕ꯭ꯔꯥ ꯅꯠꯇ꯭ꯔ ꯃꯥꯒꯤ ꯐꯤꯖꯤꯀꯦꯜꯗꯣ ꯍꯥꯏꯕ꯭ꯔꯥ
ꯐꯤꯖꯤꯛꯁꯁꯨ ꯃꯁꯛꯁꯨ ꯃꯥꯒꯤ ꯁꯀꯤꯜꯁꯨ
ꯏꯁꯀꯤꯜ ꯏꯁꯀꯤꯜꯒꯤ ꯋꯥꯗꯤ ꯇꯧꯔꯁꯤꯗ ꯍꯣꯏ ꯃꯁꯛꯕꯨꯗꯤ ꯍꯣꯏ ꯐꯤꯖꯤꯀꯦꯜꯒꯨꯝꯕ ꯑꯗꯨꯕꯨꯗꯤ ꯐꯖꯩ ꯑꯗꯨꯒ ꯐꯨꯠꯕꯣꯜꯒꯤ ꯇꯥꯔꯝꯗ ꯍꯥꯏꯔꯗꯤ ꯅꯣꯏ ꯅꯣꯂꯦꯖ ꯐꯨꯠꯕꯣꯜꯒꯤ ꯅꯣꯂꯦꯖ ꯈꯔ ꯂꯩꯇꯕꯒꯤꯅꯤ
ꯋꯥꯊꯤ ꯇꯧꯅꯗ ꯃꯤꯒꯤ ꯐ꯭ꯔꯦꯟꯁꯄꯨ ꯑꯗꯨꯝꯥꯏ ꯁꯥꯎꯋꯦ ꯑꯩꯗꯤ ꯁꯥꯎꯋꯦ ꯌꯥꯝ ꯁꯥꯎꯋꯦ
ꯐꯨꯠꯕꯣꯜ ꯐꯨꯠꯣꯜ ꯅꯣꯂꯦꯖ ꯂꯩꯇꯦ ꯍꯥꯏꯒꯦ
ꯃꯤꯒꯤ ꯐꯦꯟꯁꯤꯗ ꯑꯗꯨꯃꯥꯏꯅ ꯑꯗꯨꯃꯥꯏꯅ ꯍꯥꯏꯕ ꯍꯧꯅꯕ꯭ꯔꯣ
ꯑꯩꯅ ꯅꯪ ꯀ꯭ꯔꯤꯇꯤꯁꯥꯏꯁ ꯇꯧꯕ ꯅꯠꯇꯦ ꯍꯣꯏ ꯅꯣꯏꯅ ꯄꯥꯝꯕꯗꯨꯗꯤ ꯐꯤꯖꯤꯛ ꯇꯧꯔꯒ ꯑꯗꯨꯒꯨꯝꯕ ꯐꯖꯕꯒꯤꯅꯦ ꯑꯩꯅ ꯍꯥꯏꯕꯗꯤ ꯏꯁꯀꯦꯜꯒ ꯑꯗꯨꯃꯥꯏ ꯄ꯭ꯂꯦ ꯐꯖꯕꯗꯤ
ꯔꯣꯅꯥꯜꯗꯣꯗꯒꯤ ꯍꯦꯟꯅ ꯃꯤꯁꯤꯅ ꯐꯖꯩꯕ ꯔꯣꯅꯥꯜꯗꯣꯗꯁꯨ ꯄꯥꯡꯉꯦ ꯍꯥꯏꯕ ꯅꯠꯇꯦꯀꯣ
ꯑ ꯔꯣꯅꯥꯜꯗꯣꯗꯒꯤ ꯍꯦꯟꯅ ꯃꯤꯦꯁꯤꯅ ꯐꯖꯩ ꯍꯥꯏꯕꯅꯦ ꯃꯥꯁꯨ ꯔꯣꯅꯥꯜꯗꯣꯁꯨ ꯐꯖꯩ ꯂꯩꯕ
ꯑꯩꯒꯤ ꯋꯥ ꯂꯧꯅꯤꯡꯗ꯭ꯔꯕꯣ ꯌꯥꯅꯤꯡꯗ꯭ꯔꯕꯣ ꯌꯥꯅꯤꯡꯗ꯭ꯔꯕꯣ
ꯎꯝ
ꯀꯔꯤꯒꯤ
ꯀꯇ ꯁꯋꯥ ꯁ ꯀ
ꯀ꯭ꯔꯤꯇꯤꯁꯥꯏꯁ ꯈꯔ ꯑꯗꯣ ꯀ꯭ꯔꯤꯇꯤꯁꯥꯏꯁ ꯅꯠꯇꯦꯅꯦ ꯚꯣꯂꯦꯟꯗꯤꯌꯔ ꯍꯥꯏꯕ ꯈꯪꯕ꯭ꯔꯥ ꯕꯨꯂꯦꯟ ꯗꯤꯌꯔꯗꯣ ꯈꯪꯕ꯭ꯔꯥ
ꯈꯪꯗꯦ
ꯚꯣꯂꯦꯟꯗꯤꯌꯔ ꯍꯥꯏꯁꯤꯗꯤ ꯆꯍꯤꯗꯀꯣ ꯆꯍꯤꯗ ꯈ꯭ꯋꯥꯏꯗꯒꯤ ꯍꯩꯕ ꯄ꯭ꯂꯦꯌꯔ ꯑꯃ ꯑꯃ ꯑꯗꯨꯝ ꯆꯍꯤ ꯈꯨꯗꯤꯡ ꯆꯨꯁ ꯇꯧꯋꯦꯕꯀꯣ ꯍꯣꯏ ꯍꯣꯏꯅꯦ ꯑꯁ ꯀꯔꯤ ꯅ ꯑꯩ ꯍꯥꯏꯔꯒꯦ ꯒ꯭ꯌꯥꯟ ꯇꯥꯏꯀꯣ ꯇꯥꯕ꯭ꯔꯣ
ꯇꯌꯦ
ꯆꯍꯤ ꯆꯍꯤ ꯈꯨꯗꯤꯡ ꯑꯗꯨꯃꯥꯏ ꯕꯦꯁ ꯄ꯭ꯂꯦꯌꯔ ꯁꯦꯂꯦꯛ ꯇꯧꯋꯦꯕ ꯄ꯭ꯂꯦꯌꯔꯗ ꯑꯗꯨ ꯑꯗꯣ ꯃꯤꯁꯤꯅ ꯔꯣꯅꯥꯜꯗꯣꯗꯒꯤ ꯍꯦꯜꯂꯦꯕ ꯅꯥꯜꯗꯣꯗꯤ ꯃꯉꯥ ꯂꯩꯔꯦ ꯃꯤꯁꯤꯗꯤ ꯑꯩꯠ ꯂꯩꯕꯅꯦ ꯌꯥꯅꯤꯡꯗ꯭ꯔꯕꯣ ꯑꯩꯒꯤ ꯋꯥ ꯑꯗꯨꯒ ꯒꯣꯜꯗꯦꯟ ꯕꯨꯠ ꯍꯥꯏꯁꯦ ꯒꯣꯜꯗꯦꯟ ꯕꯨꯠ ꯍꯥꯏꯁꯦ ꯇꯣꯔꯅꯥꯃꯦꯟꯗ ꯈ꯭ꯋꯥꯏꯗꯒꯤ ꯒꯣꯜ ꯍꯦꯟꯅ ꯆꯟꯕ ꯃꯤ ꯃꯤꯦꯁꯤꯅ ꯍꯦꯜꯂꯦꯕ ꯑꯗꯣ ꯑꯗꯨꯁꯨ ꯃꯉꯣꯟꯗꯒꯤ ꯍꯦꯟꯣꯅꯥꯜꯗꯣ
ꯑꯁ ꯑꯩꯉꯣꯟꯗꯗꯤ ꯃꯦꯁꯤꯒꯤ ꯋꯥꯍ ꯑꯩꯉꯣꯟꯗꯗꯤ ꯃꯦꯁꯤꯒꯤ ꯋꯥꯍꯩꯔ
ꯑꯗ ꯦꯁ ꯄ꯭ꯂꯦꯌꯔꯁꯨ ꯇꯣꯔꯅꯃꯦꯟꯗ ꯕꯦꯁ ꯄ꯭ꯂꯦꯌꯔꯁꯨ ꯃꯦꯁꯤꯅ ꯔꯣꯅꯥꯜꯗꯣꯗꯒꯤ ꯍꯦꯜꯂꯦꯕ ꯑꯗꯨ ꯑꯗꯨ ꯍꯥꯏꯔꯗꯤ ꯍꯣꯏ ꯅꯪꯅ ꯅꯪꯅ ꯁꯞꯄꯣꯔꯠ ꯇꯧꯕꯗ ꯇꯧꯅꯤꯡꯕꯗꯣ ꯑꯗꯨꯝ ꯁꯞꯄꯣꯔꯠ ꯇꯧ ꯍꯥꯏꯕꯗꯤ ꯑꯁꯦꯡꯕ ꯐꯦꯛꯇꯣ ꯑꯩꯅ ꯑꯗꯨꯝ ꯍꯥꯏꯕꯅꯤꯗ ꯅꯥꯜꯗꯣꯗ ꯄꯪꯉꯦ ꯍꯥꯏꯕ ꯅꯠꯇꯦ ꯑꯩ ꯑꯗꯨ ꯅꯥꯜꯗꯣꯗꯒꯤ ꯃꯤꯦꯁꯤꯅ ꯍꯦꯟꯅ ꯍꯩ ꯍꯥꯏꯕ ꯋꯥꯅꯤꯗ
ꯎ
ꯀ ꯌꯥꯅꯤꯡꯗꯕ꯭ꯔꯣ
ꯎꯝ
ꯍꯜꯂ ꯅꯪ ꯐꯨꯠꯕꯣꯜ ꯅꯣꯂꯦꯖ ꯌꯥꯝꯅ ꯂꯩꯔꯗꯤ ꯑ ꯃꯥꯅ ꯍꯥꯏꯕꯗꯨꯣ ꯆꯨꯝꯃꯦ ꯑꯗꯨꯝ ꯈꯜꯂꯅꯤꯗ ꯌꯦꯁ ꯑꯣ
ꯍ ꯑꯩꯗꯤ ꯇꯨꯝꯅꯤꯡꯉꯤꯗ ꯀꯩꯅꯣ ꯀꯩꯅꯣ ꯇꯨꯃꯤꯟꯅ ꯂꯩ ꯑꯗꯨꯕꯨ
ꯑꯩꯗꯤ ꯋꯥ ꯀꯌꯥ ꯉꯥꯡꯗꯕꯅꯦ ꯉꯥꯡꯗꯕꯅꯦ ꯑꯩꯗꯤ
ꯑꯗꯨꯝ ꯉꯥꯡꯉꯨꯅꯦ ꯅꯪꯒꯤ ꯃꯤꯡꯗꯤ ꯀꯩ ꯀꯧꯋꯦ
ꯑꯩꯒꯤꯔ
ꯑꯥ
ꯏꯖꯩ
ꯍꯥ
ꯎꯆꯩ
ꯏꯖꯦꯛ ꯂꯦꯌꯣ
ꯎꯝ
ꯆꯨꯝꯝꯕ꯭ꯔꯥ
ꯆꯨꯝꯗ ꯍꯣꯔꯦꯟ ꯀꯣꯅ ꯍꯥꯏꯕꯤꯔꯛꯀꯦ
ꯏꯖꯦꯛ ꯂꯤꯌꯨ ꯑꯣꯏꯔꯝꯕꯅꯤꯅ
ꯅꯪꯗꯤ ꯅꯨꯄꯥ ꯀꯣꯏꯅꯥꯕ꯭ꯔꯣ
ꯑꯩꯈꯣꯏꯅꯗꯤꯦ ꯑꯩꯈꯣꯏꯒꯤ
ꯁ ꯆꯤꯟ ꯆꯤꯟꯤꯟꯊ ꯀ ꯑꯗꯨꯗ
ꯑꯩꯈꯣꯏꯗꯤ ꯊꯤꯕꯅꯤꯅ ꯅꯨꯄꯥ ꯑꯝꯇ ꯀꯣꯏꯔꯛꯇꯦ
ꯅꯪꯒꯤ ꯈꯣꯟꯖꯦꯜꯒ
ꯑꯁ ꯑꯩꯒꯤ ꯈꯨꯟꯖꯗ ꯐꯖꯔꯝꯒꯅꯤ ꯀꯥꯏꯅ ꯆꯠꯂꯦ
ꯅꯪꯒꯤ ꯈꯣꯟꯖꯦꯜꯒ ꯖꯠꯆ ꯇꯧꯔꯗꯤ ꯐꯖꯔꯝꯒꯅꯤꯗ
ꯐꯖꯗꯦ ꯑꯩꯈꯣꯏꯗꯤ ꯊꯤꯕꯅꯦ
ꯅꯨꯄꯥ ꯅꯨꯄꯥꯁꯨ ꯀꯣꯏꯔꯝꯒꯅꯤ
ꯀꯅ ꯂꯩ ꯀꯅ ꯂꯩ ꯑꯩꯈ ꯅꯨꯄꯥ ꯑꯝꯇ ꯀꯏꯅꯗ ꯀꯨꯏꯅꯗꯩ
ꯑ
ꯁꯤꯁꯤꯡꯔꯩ
ꯍ ꯑꯁ ꯇꯨꯝꯅꯤꯡꯉꯦꯗ ꯉꯁꯤꯁꯦ ꯀꯔꯤꯒꯤꯅꯣ ꯉꯁꯤ ꯑꯩꯈꯣꯏꯒꯤ ꯑꯩꯈꯣꯏꯒꯤ ꯃꯤꯁꯤꯗꯨ
ꯌꯥꯔꯦ ꯄꯛꯇ꯭ꯔꯦ
ꯀꯩꯒꯤ ꯃꯦꯆꯤꯗꯨ ꯁꯅꯒꯅꯦꯕ ꯑꯗꯣ ꯇꯅꯤꯡꯅꯁꯨ ꯑꯗꯨꯝ ꯂꯩꯗꯣꯏꯅꯦ
ꯌꯣ ꯅꯣ ꯅꯤꯡꯉ ꯑꯗ
ꯅꯪꯁꯨ ꯌꯦꯡꯉꯨꯅꯦ
ꯗꯀꯥ ꯇꯥꯔꯩꯒꯗꯤ
ꯑ ꯑꯗꯨ ꯃꯦꯁꯤꯗ ꯅꯣꯏꯅ
ꯆꯠꯂ ꯀꯥꯏꯔꯤꯗꯒꯤ
ꯀꯜꯂꯛꯄꯒꯤꯅꯦ ꯅꯣꯏꯗꯤ
ꯑ
ꯑꯣ ꯅꯣꯏꯁꯨ ꯅꯦꯛꯁ ꯅꯦꯛꯁ ꯋꯤꯛꯇꯒꯤ ꯑꯦꯛꯖꯥꯝ ꯂꯩꯔꯝꯒꯅꯤꯗ
ꯑꯩꯈꯣꯏꯔꯣꯏꯁꯦ ꯍꯣꯏ ꯄ꯭ꯔꯦꯛꯇꯤꯀꯦꯜ ꯑꯦꯛꯖꯥꯝ ꯂꯩꯌꯦ ꯑꯩꯈꯣꯏꯗꯤ
ꯄ꯭ꯔꯦꯛꯇꯤꯀꯦꯜꯗꯣ ꯑꯩꯈꯣꯏ ꯑꯦꯞꯁꯦꯟ ꯇꯧꯕ ꯌꯥꯗꯕꯣ ꯀꯩ ꯍꯥꯏꯌꯦ
ꯌꯥꯗꯦꯅꯣ ꯌꯥꯗꯦ
ꯑꯁ ꯇꯜꯂꯦꯗ ꯑꯩꯗꯤ ꯆꯠꯅꯕ ꯀꯨꯏꯁꯨ ꯀꯨꯏꯔꯦ ꯑꯥꯗ ꯂꯥꯛꯇꯕ ꯍꯝ ꯇꯨꯝꯅꯤꯡꯉꯤꯗ ꯑꯩ ꯉꯁꯤ ꯑꯗꯨ ꯄ꯭ꯔꯥꯛꯇꯤꯀꯦꯜꯗꯤ ꯅꯣꯏꯗꯤ ꯀꯃꯥꯏꯅ ꯇꯧꯒꯅꯤ
ꯑꯩꯈꯣꯏꯁꯨ ꯈꯪꯗꯦꯗ ꯑꯩꯈꯣꯏꯁꯦ
ꯐꯔꯦ ꯑꯗꯨꯗꯤ ꯀꯣꯟꯅ ꯑꯃꯨꯛ ꯐꯥꯎꯅꯔꯁꯦꯀꯣ ꯌꯥ